ꯍꯜꯂꯣ ꯑꯦꯇ ꯄꯨꯔꯤꯒꯦ
ꯑ ꯀꯣꯇꯤ ꯂꯥꯛꯑꯦ ꯅꯤꯡꯁꯤꯡ ꯌꯥꯔꯝꯕꯅꯦ
ꯅ ꯉꯁꯥꯏ ꯀꯣꯏꯕꯁ ꯆꯠ ꯇꯥꯏꯅꯦ
ꯑ ꯆꯠꯂꯦ
ꯀꯩ ꯂꯝ ꯆꯠꯊꯔꯨꯔꯒꯦ ꯑꯩꯗꯣ ꯌꯥꯎꯕꯗꯤ ꯌꯥꯕ ꯇꯥꯏꯃꯤ ꯆꯅ ꯑꯗꯨ꯭ꯔ
ꯊꯝꯕꯥꯜ ꯌꯦꯡꯕ ꯆꯠꯂꯨꯔꯦ
ꯍꯉꯥꯡ ꯈꯛꯇꯪ ꯌꯦꯡ ꯆꯠꯂꯨꯕ꯭ꯔꯥ ꯍꯥꯏꯁꯦ
ꯑ ꯕꯝꯗꯤꯌꯥꯔꯒꯤꯗꯣ ꯑꯗꯨ ꯌꯦꯡꯉꯨꯔꯦ ꯑꯗꯨꯒ ꯑꯆꯥꯄꯣꯠ ꯆꯥꯔꯛꯑꯦ ꯑꯗꯨ ꯃꯉꯥꯏ
ꯆꯊꯔꯕ
ꯁꯤꯡꯖꯨꯅꯤꯗ
ꯅꯨꯡꯁꯥꯒ ꯁꯥꯕꯁꯦ ꯁꯤꯡꯖꯨ ꯃꯣꯛ ꯁꯥꯇꯛꯀ ꯇꯧꯔꯁꯤ
ꯑ ꯁꯥ ꯁꯥꯁ ꯀ ꯆꯥꯔꯦ
ꯀꯅꯥ ꯀꯅꯥ ꯆꯠꯂꯤꯅꯣ
ꯑꯩꯈꯣꯏ ꯅꯝꯃ ꯍꯣꯏ ꯑꯩꯈꯣꯏ ꯗꯥ ꯍꯣꯏ ꯇꯧꯔꯒ ꯑꯉꯥꯡꯈꯩꯒ ꯅꯍꯥꯟ ꯆꯠꯁꯦꯡꯅ ꯍꯥꯏꯅꯕꯅꯦꯕ ꯅꯪ ꯆꯠꯂꯨꯗ꯭ꯔꯕꯣ ꯊꯝꯃ ꯍꯥꯟꯠ ꯆꯠ ꯆꯠꯂꯨꯗ꯭ꯔꯤꯕ
ꯇ꯭ꯔꯦ
ꯑꯣ
ꯏꯊꯟꯇ ꯆꯠꯄꯁꯨ ꯇꯟꯕꯤ ꯑꯗꯣ ꯀꯥꯡ ꯅꯨꯃꯤꯠꯇ ꯑꯣꯏꯅ ꯆꯠꯂꯒꯦꯅ ꯇꯧꯔꯕ ꯀꯥꯡ ꯀꯨꯏꯗ꯭ꯔꯦ ꯀꯩꯅꯣ ꯗꯦꯠ ꯁꯚꯦꯟꯇꯤꯟꯗꯗꯒꯤ ꯀ ꯎꯝ
ꯀꯨꯏꯗ꯭ꯔꯥ ꯀꯨꯏꯗ꯭ꯔꯥ ꯀꯣꯏ ꯄꯕꯅꯦ
ꯑꯗꯨ ꯌꯦꯡ ꯆꯠꯂꯨꯔꯅꯤ ꯍꯜꯂꯛꯄꯗ ꯈꯦꯁꯤ ꯆꯥꯕ ꯆꯪꯉꯨꯔꯅꯤ
ꯃꯤꯆꯀꯗꯥ
ꯏꯁ꯭ꯀꯣꯟꯅꯗꯤ ꯅꯠꯇ꯭ꯔꯦ ꯑꯩꯈꯣꯏꯗꯤ ꯀꯩꯅꯣꯗ ꯆꯠꯁꯦ ꯍꯥꯏꯅꯕꯅꯦ ꯁꯤꯒꯤ ꯄꯣꯔꯣꯝꯄꯥꯠꯈꯤꯗ
ꯑꯣꯈꯩꯁꯨ ꯆꯥꯕ ꯍꯥꯏꯗꯤ ꯆꯥꯐꯝ ꯇꯣꯉꯥꯟꯅ ꯌꯣꯟꯕꯗꯣ
ꯅꯠꯇꯦꯗ ꯃꯤ ꯃꯃꯣꯟ ꯃꯌꯨꯝꯗꯅꯤꯗ ꯈꯪꯅꯕ ꯈꯪꯅꯕ ꯂꯩ ꯎꯝ
ꯎꯝ
ꯌꯥꯝꯅꯁꯨ ꯂꯥꯞꯇꯕꯤ ꯁ꯭ꯀꯨꯜꯗ ꯆꯠꯂꯨꯅꯦ ꯌꯥꯝ ꯀꯨꯏꯅ
ꯑ ꯁ꯭ꯀꯣꯟꯗꯗꯤ ꯆꯠꯂꯣꯗꯣ ꯍꯥꯎꯁꯨ ꯍꯥꯎ ꯆ ꯁꯤꯅꯦꯅ ꯐꯪꯉꯣꯏ ꯐꯪꯗꯕꯣꯏ ꯀ꯭ꯌꯨ ꯂꯦ ꯃꯤ ꯅꯪ ꯈꯁꯤ ꯂꯧꯕꯗ ꯌꯦꯣꯡꯉꯦ ꯂꯦꯞꯇꯣꯏꯁꯦ ꯃꯤ ꯐꯣꯂꯤꯟꯗ ꯂꯦꯡꯉꯨꯗꯣꯏꯁꯦ ꯑꯗꯩ ꯑꯩ ꯋꯥꯒ ꯋꯥꯕꯅꯦ
ꯑꯩꯈꯣꯏ ꯈꯪꯅꯕꯗꯨꯗ ꯆꯠꯄꯗꯨꯗꯤ ꯑꯦ ꯑꯩꯈꯣꯏ ꯂꯥꯛꯑꯦ ꯈꯣꯠ ꯂꯥꯛꯦꯗꯤ ꯃꯥ
ꯍꯥꯎꯇꯝꯅꯦ ꯀꯣꯟꯒꯤ ꯈꯆꯒ ꯍꯥꯎꯇꯝ ꯍꯥꯏꯕꯗꯤ ꯃꯤ ꯂꯤꯁꯤꯡ ꯀꯌꯥꯗꯅ ꯊꯣꯡꯉ
ꯅꯪꯕꯨꯗꯤ ꯃꯤ ꯌꯥꯡꯈꯩ ꯆꯥꯝꯃꯒꯤ ꯊꯣꯡꯕꯒ ꯃꯤ ꯂꯤꯁꯤꯡ ꯃꯊꯛꯇ ꯊꯣꯡꯉꯄꯒꯗꯤ ꯃꯣꯏꯁꯨ ꯌꯥꯝ ꯊꯨꯅꯕ ꯇꯧꯔꯛꯄꯗ ꯀꯩꯅꯣ ꯇꯧꯗꯦꯅꯤ ꯎꯝ ꯃꯤꯗꯤ ꯐꯖꯅ ꯆꯜꯂꯅꯤ
ꯑꯗꯨꯅꯦ ꯍꯥꯏꯁꯦ ꯁ꯭ꯀꯣꯟꯒꯤ ꯍꯥꯎꯁꯨ ꯍꯥꯎꯇꯕꯅꯦꯕ ꯃꯣꯏꯒꯤ ꯊꯣꯡꯉꯤ ꯃꯌꯥꯝꯁꯦ
ꯃꯃꯥꯡꯗ ꯆꯠꯄꯒꯤ ꯑꯁ ꯎ ꯃꯥꯒꯤ ꯂꯥꯏꯁꯪꯗꯨꯗ ꯆꯪꯅꯕꯗ ꯀ꯭ꯌꯨ ꯀꯌꯥꯝꯅꯣ ꯂꯦꯡꯉꯤꯁꯦ ꯑꯗꯨꯁꯨ ꯂꯥꯏꯟ ꯑꯃꯈꯛꯇ ꯅꯠꯇꯦ ꯁ꯭ꯀꯨꯜꯒꯤ
ꯑꯣ ꯑꯂꯦꯡꯕꯅꯦ
ꯔꯣ ꯆꯠꯅꯤꯡꯗꯦ ꯏꯁꯀꯣꯟꯗꯗꯤ
ꯎꯨꯝ
ꯑꯗꯨ ꯈꯪꯅꯕ ꯀꯩꯟꯗ꯭ꯔꯣꯗ ꯆꯠꯂꯨꯔꯅꯤ ꯑꯩ ꯆꯥꯅꯤꯡꯉꯤꯁꯦ ꯑꯇꯩ ꯑꯝꯇ ꯅꯠꯇꯦ ꯃꯣꯏꯒꯤ ꯄꯀꯣꯔꯥꯗꯨ ꯃꯥꯏꯔꯦꯟ ꯊꯣꯡꯕꯗꯨꯒ ꯑꯗꯨꯅ ꯀꯩꯅꯣ ꯊꯣꯡꯕ ꯃꯔꯣꯏ ꯊꯣꯡꯕꯒ ꯍꯥꯞꯆꯤꯜꯂꯗꯤ ꯈꯔ ꯕꯦꯁ ꯑꯣꯏꯒꯗꯕ
ꯑꯧ ꯃꯔꯣꯏ ꯊꯣꯡꯕ ꯍꯥꯞꯄ ꯌꯥꯏ ꯀꯩꯅꯣ
ꯕꯣꯔꯤꯒ ꯇꯧꯔꯒ
ꯎꯨꯝ
ꯑꯁ ꯈꯪꯗꯦꯗ ꯆꯥꯕ ꯄꯜꯂꯤ ꯆꯥꯕ ꯄꯜꯂꯤ ꯄꯪꯆꯥꯗ ꯆꯥꯅꯤꯡꯉꯤ
ꯎꯨꯝ ꯅꯪꯒꯤ ꯌꯥꯏꯔꯦꯉꯣ ꯅꯍꯥꯟꯒꯤ ꯑꯣꯛ ꯃꯦꯟꯗꯨꯗꯤ
ꯑꯁꯤ ꯌꯥꯔꯦ
ꯅꯍꯥꯟꯒꯤ ꯑꯣꯛ ꯃꯔꯤꯟꯗꯣ ꯑꯗꯨ ꯑꯩ ꯅꯨꯃꯤꯠꯇꯨꯗꯒꯤ ꯑꯩ ꯉꯁꯤꯐꯥꯎ ꯑꯣꯛ ꯃꯔꯤꯟ ꯆꯥꯅꯤꯡ
ꯑꯗꯨ ꯑꯣꯛ ꯃꯔꯤꯟꯗꯨꯗꯤ ꯀꯤꯔꯦ ꯑꯗꯨꯒ ꯃꯣꯏ ꯒꯤ ꯁꯤꯡꯖꯨꯗꯨꯕꯨꯗꯤ ꯍꯥꯎꯗꯤ ꯍꯥꯎꯋꯦꯕ ꯄꯨꯣꯛꯛꯇꯦ ꯅꯨꯡꯉꯥꯏꯇꯦ ꯃꯣꯔꯣꯛ ꯌꯥꯝꯅ
ꯑꯗꯨꯗꯤ ꯃꯌꯥꯝ ꯃꯤꯛꯆꯔꯣ ꯀꯩꯔꯣ ꯃꯌꯥꯝ ꯆꯥꯕꯅꯤ ꯃꯣꯔꯣꯛꯇꯨꯅ
ꯑꯗꯨꯗꯤ ꯑꯃꯨꯛ ꯆꯥꯕ ꯆꯠꯂꯨ ꯌꯥꯕ ꯖꯥꯠꯅꯤꯅꯦꯀꯣ
ꯆꯠꯂꯨꯁꯤ ꯅꯪꯒꯤ ꯃꯔꯤꯟꯗꯨꯗꯤ ꯑ ꯀꯩꯅꯣꯗꯨ ꯆꯥꯟꯅꯤ ꯀꯩ ꯎꯝ ꯃꯅꯨꯡ ꯀꯩꯅꯣꯗꯨꯍꯦ ꯁꯟ ꯁꯤꯡꯖꯨ ꯅꯠꯇꯦ ꯎꯝ ꯃꯎꯨꯟ ꯁꯤꯡꯖꯨꯗꯣ
ꯑꯗꯣ ꯍꯧꯖꯤꯛꯇꯤ ꯑꯗꯨ ꯊꯣꯡ ꯍꯥꯡꯗ꯭ꯔꯦ ꯍꯥꯏ ꯀꯩꯗꯧꯈ꯭ꯔꯕꯅꯣ ꯈꯪ
ꯍꯧꯖꯤꯛꯐꯥꯎ ꯍꯥꯡꯗ꯭ꯔꯤꯕꯣ
ꯍꯥꯡꯗꯦ
ꯎꯨꯝ
ꯑꯗꯨꯗꯤ ꯂꯣꯏ ꯐꯪꯉꯦꯕꯨ ꯑꯗꯨꯗꯤ ꯀꯩꯅꯣꯔꯣꯝꯗ ꯎꯈ꯭ꯔꯨꯜ ꯂꯥꯏꯟꯗ ꯑꯩꯈꯣꯏꯒꯤ ꯁꯖꯤꯋꯥ ꯖꯦꯜ ꯂꯩꯕꯗꯣ
ꯑ ꯀꯌꯥꯝ ꯂꯥꯞꯀꯦ ꯀꯤꯂꯣꯃꯤꯇꯔ ꯀꯌꯥꯝ ꯂꯥꯞꯀꯦ
ꯃꯥꯏꯅ ꯂꯩꯔꯝꯒꯗ꯭ꯔꯥ ꯀꯃꯥꯏꯅ ꯂꯩꯕ ꯑꯍꯨ ꯂꯥꯞꯄꯕꯨꯗꯤ ꯂꯥꯞꯄ ꯅꯠꯇꯦ ꯅ ꯑꯗꯨ ꯑꯣꯏ ꯇꯥꯔꯁꯨ ꯎꯐꯨꯜ ꯂꯝꯕꯤ ꯀꯩꯁꯨ ꯅꯨꯡꯉꯥꯏꯇꯕꯅꯦꯕ ꯎꯝ ꯎꯨꯡ ꯃꯈꯨꯜ ꯃꯌꯥꯝꯗꯨ ꯇꯤꯠ ꯑꯗꯣ ꯁ꯭ꯋꯥꯥꯏ ꯑꯅꯛꯄꯗ ꯀꯥꯏ ꯀꯥꯏ ꯂꯩꯕꯅꯣ ꯈꯪꯗꯦꯅꯦ ꯑꯍꯥꯎꯕꯁꯦ
ꯈꯨꯟꯗꯗꯤ ꯌꯥꯎꯗ꯭ꯔꯣ
ꯈꯨꯟꯗꯗꯤ ꯇꯧꯕ ꯃꯤꯁꯨ ꯂꯩꯕꯅꯤ ꯇꯧꯗꯕ ꯃꯤꯁꯨ ꯂꯩꯕꯅꯤ ꯈꯪꯗꯦ ꯈꯨꯟꯗꯗꯤ ꯍꯪꯗ꯭ꯔꯕꯅꯤꯅ
ꯅꯁ ꯆꯪ ꯎꯝ
ꯑꯗꯨꯒꯨꯝꯕ ꯀꯌꯥ ꯇꯧꯗꯕꯅꯦꯕ
ꯃꯃꯟꯁꯤꯡꯁꯨꯖꯥꯅꯤꯡꯉꯤ
ꯎꯝ ꯑꯗꯨꯗꯤ ꯁꯍꯨꯝꯕꯨꯗ ꯑꯣꯏꯗꯤ ꯂꯣꯏ ꯐꯉꯔꯦ ꯄꯕꯨꯡꯗꯗꯤ ꯐꯪꯗꯕ ꯑꯃ ꯂꯩꯔꯣ
ꯑꯣꯣꯛ ꯃꯩꯅꯗꯤ ꯄꯨꯈꯤꯈꯤ ꯅꯪ ꯊꯕꯜꯂꯕ
ꯍꯂꯦ
ꯎꯝ ꯀꯔꯤꯝ ꯂꯉ
ꯁꯤ ꯂꯝꯗꯣꯛ ꯌꯧꯗ ꯉꯥꯏꯔꯤꯗ ꯈꯣꯡꯅ ꯆꯪꯉꯛꯄꯗꯨꯗꯅꯦ ꯍꯦꯛ ꯍꯥꯏꯔꯛꯏꯗ ꯅꯪꯉꯣꯟꯗ
ꯑꯗꯨꯕꯨꯗꯤ ꯋꯥꯔꯤ ꯁꯥ ꯁꯥꯔ ꯂꯥꯛꯄꯗ
ꯎꯝ
ꯎ ꯇꯅꯪ ꯔꯤꯁꯨ ꯇꯅ
ꯑꯣ ꯇꯨꯗ ꯆꯜꯂꯤꯗ ꯕꯖꯥꯔꯃꯨꯛ ꯆꯠꯂꯅꯤ ꯕꯖꯥꯔꯗꯩ ꯅꯨꯄꯥ ꯑꯃꯒ ꯆꯠꯃꯤꯟꯅꯔꯅꯤ ꯍꯜꯂꯛꯄꯕꯨ ꯑꯃꯨꯛ ꯕꯖꯥꯔꯕꯨ ꯍꯜꯂꯝꯃꯤꯟꯅꯔꯅꯤ ꯑꯗꯨꯩ ꯕꯖꯥꯔꯗꯒꯤ ꯑꯣꯇꯣꯗ ꯑꯃꯨꯛ ꯂꯥꯛꯑꯅꯤ ꯑꯃꯨꯛꯁꯨ ꯆꯠꯂꯤꯗ ꯑꯃꯨꯛꯁꯨ ꯆꯠꯇꯦ ꯒꯥꯔꯤ ꯆꯠꯂꯗꯤ ꯄꯩꯁꯥ ꯌꯥꯝ ꯇꯤꯡꯉꯤ ꯅꯣꯡꯃꯗ ꯂꯨꯄꯥ ꯆꯥꯝꯃ ꯍꯣꯏ ꯑꯗꯨꯗꯒꯤ ꯑꯣꯇꯣꯗ ꯆꯠꯂꯒꯅ ꯂꯨꯄꯥ ꯅꯤꯐꯨ
ꯎꯝ ꯎꯝ ꯑꯗꯨꯁꯨ ꯂꯨꯄꯥ ꯆꯥꯝꯃꯗꯨ ꯀꯩꯁꯨ ꯊꯥꯎ ꯍꯥꯜꯂꯝꯃꯣꯏ ꯂꯨꯄꯥ ꯆꯥꯝꯃꯗꯨꯅ ꯅꯪ ꯂꯨꯄꯥ ꯆꯥꯝꯃꯗꯨꯅ ꯅꯪ ꯅꯨꯃꯤꯠ ꯅꯤꯅꯤ ꯍꯨꯝꯅꯤ ꯆꯠꯂꯕꯅꯤ
ꯀꯗꯥꯏꯗꯤ ꯆꯠꯄꯅꯣ ꯕꯦꯁꯄꯥ ꯈꯗ ꯂꯨꯄꯥ ꯆꯥꯝꯃꯅ ꯅꯣꯡꯃ ꯁꯄꯥ ꯆꯅꯤꯅ ꯀꯩꯝꯇ ꯁꯥꯏꯠ ꯍꯥꯏꯗꯣꯛꯇꯗꯤ ꯅꯨꯃꯤꯠ ꯍꯨꯝꯅꯤ ꯑꯗꯨꯔꯤ ꯄꯥꯔꯣ ꯐꯠ ꯆꯅꯤꯅ ꯅꯨꯃꯤꯠ ꯍꯨꯝꯅꯤ ꯆꯠꯂꯗꯤ ꯀꯌꯥ ꯑꯣꯏꯣꯏꯔꯦ
ꯍꯣꯏ ꯂꯝꯕꯨꯗꯤ ꯈꯔ ꯁꯥꯡꯉꯤ ꯅꯣꯏꯗꯣ
ꯑꯗꯨꯅ ꯀꯩꯅꯣ ꯇꯧꯗ ꯌꯥꯗꯦꯕ ꯑꯣꯇꯣꯗ ꯆꯠꯄꯗꯨꯅ ꯌꯥꯝ ꯊꯤ ꯐꯩꯌꯦꯕ
ꯎꯝ
ꯑꯗꯨꯗ ꯑꯩ ꯑꯣꯇꯣꯗ ꯆꯠꯂꯤꯁꯦ ꯇꯉꯥꯏ ꯐꯗꯕ ꯊꯧꯗꯣꯛ ꯋꯥꯊꯣꯛꯀ ꯂꯩꯕ ꯀꯥꯟꯗꯅ ꯒꯥꯔꯤ ꯄꯨ ꯆꯠꯄꯅꯤ ꯑꯣ ꯇꯣꯅ ꯐꯔꯦ
ꯐꯩ ꯐꯕꯕꯨꯗꯤ ꯑꯣꯇꯣꯅ ꯂꯣ ꯀꯩꯅꯣ ꯑꯣꯛꯇꯣ ꯑꯩꯈꯣꯏ ꯀꯩꯅꯣꯒꯤ ꯈꯥꯝꯗ꯭ꯔꯣ
ꯈꯪꯗꯦꯗ ꯑꯩꯈꯣꯏꯒꯤ ꯑꯣꯇꯣ ꯀꯗꯥꯏꯗ ꯈꯥꯡꯉꯣꯅꯣ ꯄꯥꯔꯀꯤꯡꯒ ꯄꯨꯟꯁꯤꯒꯤ ꯊ ꯑꯩꯁꯨ ꯀꯨꯏꯦ ꯆꯠꯂꯛꯏꯁꯦ ꯊꯦꯡꯅꯗ ꯀꯥꯏꯗ ꯈꯥꯝꯈ꯭ꯔꯕꯅꯣ
ꯀꯩꯅꯣꯗ ꯈꯥꯝꯕꯅꯦ ꯕꯁ ꯂꯩꯕꯗꯣ ꯈꯪꯡꯕ꯭ꯔꯥ ꯊꯣꯡ ꯀꯩꯅꯣ ꯇꯧꯔꯒ ꯕꯁ ꯂꯩꯕꯗꯣꯍꯦ ꯕꯁꯇꯨꯒꯤ ꯑꯗ ꯄꯔꯦꯡ ꯈꯥꯝꯃꯤꯗꯨꯗꯤ
ꯄꯪꯈꯗ ꯑꯩ ꯎꯗ꯭ꯔꯦꯗ ꯅꯣꯡꯃꯨꯛꯇ
ꯃꯅꯨꯡꯗꯁꯤꯅ ꯈꯥꯝꯕ
ꯑꯩ ꯁꯨꯡ ꯇꯣꯡ ꯇꯣꯡꯉꯛꯇꯔꯤ ꯑꯩꯈꯣꯏꯔꯣꯝꯒꯤꯒꯤ ꯑꯣꯇꯣꯗꯣ ꯇꯣꯡꯉꯦ ꯈꯜꯂꯣ ꯑꯃꯨꯛ ꯂꯨꯄꯥ ꯀꯩꯅꯣ ꯂꯧꯁꯤꯟꯈꯤꯅꯤ ꯂꯨꯄꯥ ꯀꯨꯟꯊ꯭ꯔꯥ ꯁꯤꯕꯨ ꯃꯇꯦꯛ ꯑꯃ ꯆꯪꯉꯛꯄꯒꯤ ꯑꯗꯨꯅ ꯁꯣꯔꯥꯏ ꯗꯦꯕꯤꯗꯒꯤ ꯑꯗꯨꯝ ꯈꯣꯡꯁꯥꯡ ꯐꯍꯔꯌꯦ ꯋꯥꯀꯤꯡꯅꯦ ꯈꯜꯂꯒ ꯆꯉꯥꯏꯅꯦ ꯁꯤꯅ ꯐꯩꯌꯦ ꯃꯇ
ꯐꯥꯏ ꯐꯕꯕꯨꯗꯤ
ꯍꯛꯆꯥꯡ ꯐꯗꯨꯏꯅꯤ
ꯌꯥꯝ ꯉꯟꯂꯤꯅꯥ ꯑꯩ ꯌꯥꯝ ꯊꯦꯡꯅ ꯂꯥꯛꯄꯅꯦ ꯍꯣꯏ
ꯄꯨꯡ ꯃꯉꯥ ꯃꯥꯁꯤꯗꯤ ꯊꯥꯅꯤ ꯌꯨꯝ ꯌꯧꯈ ꯄꯨꯡ ꯇꯔꯨꯛ
ꯎꯝ ꯀꯩ ꯏꯟꯁꯪ ꯆꯥꯒꯦ ꯉꯥꯁꯥꯏ
ꯉꯁꯥꯏꯗꯤ ꯀꯩꯅꯣ ꯍꯤꯟꯖꯥꯛ ꯆꯥꯅꯤꯡꯗꯗꯅ ꯁꯤꯡꯖꯨ ꯑꯃꯅꯦ ꯀꯤꯂꯤ ꯆꯅꯥ ꯑꯃꯅꯦ ꯑꯂꯨ ꯁꯥ ꯑꯃꯅꯦ ꯇꯧꯔ ꯆꯥꯁꯤꯜꯂ
ꯑꯣ
ꯇꯧꯁꯤꯜꯂꯒ ꯅꯨꯡꯁꯥꯒ ꯁꯥꯕꯗꯨꯗ ꯀꯌꯥꯗ ꯍꯥꯥꯎꯥꯎꯈ꯭ꯔꯦ
ꯆꯥꯅꯤꯡꯗ꯭ꯔꯗꯤ ꯍꯧꯖꯤꯛꯇꯤ ꯑꯗꯨꯃꯥꯏꯅ ꯁꯠ ꯁꯠ ꯇꯧꯁꯟꯕ ꯂꯨꯄꯥ ꯅꯤꯐꯨ ꯌꯥꯡꯈꯩꯒꯤ ꯂꯥꯏꯁꯟꯅꯂꯕ
ꯎꯝ
ꯀꯥꯅ ꯀꯥꯅ ꯂꯩꯅ
ꯀꯅꯝ ꯂꯩꯇꯦꯗ ꯍꯜꯂꯛꯄ ꯀꯣꯏꯠꯄ ꯆꯠꯂꯨꯕꯗꯤ ꯍꯜꯗꯛꯇꯦ ꯋꯥꯏ ꯌꯥꯝꯅ ꯐꯝꯃꯤ ꯊꯝꯕꯥꯜꯗꯣ ꯅꯣꯏꯁꯨ ꯆꯠꯂꯣ ꯌꯥꯔ꯭ꯔꯣ ꯌꯦꯡꯕ ꯅꯨꯄꯥ ꯃꯌꯥꯝ ꯆꯠꯅꯕꯅꯦ
ꯁꯠꯇ꯭ꯦ
ꯄꯨꯡ ꯀꯩꯅꯣ ꯕꯨꯛ ꯍꯥꯡꯈ꯭ꯔꯕꯅꯦ ꯎꯝ ꯄꯨꯡ ꯃꯉꯥ ꯇꯥꯔꯨꯛ ꯇꯔꯦꯠ ꯐꯥꯎ ꯍꯡꯉꯦ ꯍꯥꯏꯕꯅꯤ
ꯑꯅꯤ ꯎ ꯄꯥꯏ ꯂꯩꯇꯦ ꯑ ꯄꯠꯇ ꯂꯩ ꯍꯧꯁꯛ ꯁꯤ ꯑꯩꯈꯣꯏ ꯃꯥꯒꯤ ꯀꯩꯅꯣꯒꯤ ꯃꯇꯥꯡꯗ ꯃꯥꯏ ꯒꯨꯂꯤ ꯂꯩꯕꯒꯤ ꯀꯩꯒꯤ ꯑꯗꯒꯤ ꯕꯔꯥꯒ ꯄꯥꯠ ꯇꯂꯦ ꯊꯛ ꯍꯟꯗꯛꯇꯤ ꯄꯩꯁꯥ ꯐꯪꯕꯁꯨ ꯊꯦꯡꯅꯤ ꯑ ꯃꯥ ꯃꯄꯨꯗꯨꯒꯤ ꯌꯨꯝ ꯁꯪꯒꯥꯕꯒꯤ ꯇꯔꯤꯛ ꯀꯩꯅ‌ꯣꯗ ꯀꯨꯟꯒ ꯇꯔ‌ꯦꯠ ꯀꯨꯟ ꯇꯥꯔꯤꯛꯀ ꯀꯨꯟꯅꯤꯄꯥꯟꯒ ꯇꯧꯁꯜꯂꯦ ꯇꯥꯔꯤꯛ ꯍꯩ ꯇꯥꯔꯤꯛ ꯁꯟꯗ‌ꯦ ꯇꯥꯔꯤꯛ ꯃꯉꯥꯗꯅ ꯑꯩꯈꯣꯏ ꯃꯌꯥꯝ ꯆꯥꯛ ꯆꯥꯕꯒꯤ ꯂꯩ
ꯎꯝ
ꯑꯗꯨꯄꯤ ꯄꯩꯁꯥꯄꯤ ꯑꯁ ꯁꯥꯖꯨ ꯁꯥꯏ ꯀꯌꯥꯝ ꯌꯥꯎꯗꯦ ꯐꯦꯟ ꯑꯝꯇ ꯂꯩꯔꯨꯁꯤꯔ ꯇꯧꯟ
ꯐꯦꯟ ꯃꯆꯥꯥ
ꯅꯠꯇꯦꯗ
ꯂꯨꯄꯥ ꯂꯤꯁꯤꯡ ꯑꯍꯨꯝ
ꯎꯝ ꯋꯥꯔꯤꯁꯦ ꯍꯥꯏꯃꯟꯗ꯭ꯔꯣ ꯑꯗꯨꯗꯤ ꯎꯝ ꯑꯅꯤ ꯃꯌꯥ ꯂꯩꯕꯅꯦ
ꯑꯗꯨꯅ ꯑꯅꯤ ꯑꯍꯨꯡ ꯍꯥꯏꯁꯦ
ꯑꯇꯥꯡꯕꯒ ꯅꯠꯇꯦꯗ ꯂꯩꯗꯣꯏꯁ ꯂꯤꯁꯤꯡ ꯑꯅꯤꯒ ꯈꯔ ꯄꯤꯕ ꯑꯣ ꯑꯩꯁꯨ ꯌꯨꯝ ꯌꯧꯔ ꯌꯨꯝ ꯌꯧꯕ ꯏꯔꯨꯖꯈꯤꯒꯦ ꯅꯪꯁꯨ ꯀ‌ꯣꯏ ꯆꯠꯂꯨ ꯋꯥꯔ ꯄꯣꯊꯥ ꯄꯣꯊꯥ ꯑꯩ ꯊꯝꯃꯒꯦ